ꯎꯝ ꯃꯨꯡ ꯆꯪꯉꯦ
ꯑꯁ ꯆꯪꯉꯣ ꯆꯪꯉꯣ ꯑꯁ ꯑꯩ ꯁꯥꯔꯦ
ꯍꯤ ꯍꯨꯡ ꯍꯨꯡ ꯍꯨꯡ ꯍꯍ ꯐꯩꯖꯨꯞ ꯐꯩꯖꯨꯞ ꯁꯨꯄꯨꯅꯣ
ꯁꯨꯞꯇꯦꯍꯦ ꯐꯩꯖꯨꯞ ꯁꯨꯞꯇꯦ ꯊꯔꯣ ꯃꯥꯔꯣꯟ ꯐꯃꯨꯡꯗ ꯑꯣꯜꯂꯦ ꯑꯩꯖꯦ ꯀꯅꯥꯝꯇꯁꯨ ꯂꯩꯇꯦ ꯑꯁꯤꯗ ꯐꯦꯟ ꯊꯥꯕꯗꯤ ꯌꯥꯗꯕ ꯑꯝ
ꯊꯥꯔꯨꯅꯨ ꯐꯦꯡꯒꯥꯗꯤ ꯏꯕꯦꯝꯃ ꯑꯃꯨꯛ ꯑꯩꯗꯤ
ꯐꯦꯟ ꯊꯥꯕꯗꯨꯅꯦ ꯑꯩꯁꯤꯡꯨꯡ ꯑꯣꯠꯊꯣꯛꯏꯕꯣ ꯁꯤꯁꯨ
ꯎꯝ ꯐꯦꯟ ꯊꯥꯗꯣꯏ ꯍꯥꯏꯇꯥꯔꯗꯤ ꯐꯤꯒꯨꯝꯕ ꯑꯃ ꯀꯣ ꯀꯨꯞꯁꯜꯂꯀꯥꯟꯗ ꯐꯦꯟ ꯊꯥꯗ ꯑꯗꯨ ꯑꯣꯏꯇꯥꯔꯗꯤ ꯐꯤꯒꯨꯝꯕ ꯑꯃ ꯀꯨꯞꯁꯜꯂꯒ ꯂꯩꯌꯣꯕ
ꯎꯝ ꯐꯦꯟ ꯊꯥꯔꯕꯗ ꯑꯩꯈꯣꯏꯁꯦꯅꯗꯤ ꯃꯥꯥꯏꯗ ꯁꯥꯕ ꯐꯦꯟ ꯊꯥꯅꯤꯡꯗꯦꯕ ꯑꯩꯅꯁꯨ ꯑꯝꯇ ꯐꯦꯟ ꯊꯥꯔꯛꯄꯗꯣ ꯅꯨꯡꯉꯥꯏꯇꯕ
ꯎꯝ ꯑꯩꯁꯦ ꯉꯁꯤꯁꯦ ꯌꯥ ꯀ꯭ꯂꯤꯅꯤꯛꯀꯤꯗ ꯆꯠꯅꯤꯡꯕꯅꯦ ꯑꯗꯣ
ꯑꯩꯈꯣꯏ ꯁꯤꯒꯤ ꯋꯥꯔꯤꯁꯦ ꯃꯄꯥꯟꯗ ꯇꯥꯔꯤꯁꯦ ꯅꯪ ꯇꯥꯕ꯭ꯔꯥ
ꯇꯗ ꯂꯥꯛꯕ
ꯂꯥꯛꯇ꯭ ꯃꯄꯥꯟꯗ ꯑꯩꯈꯣꯏꯅ ꯃꯣꯏꯒ ꯑꯣꯏꯁꯟꯅꯔꯤ ꯑꯩꯅ ꯑꯩꯈꯣꯏꯅ ꯃꯣꯏ ꯅꯝꯕꯔꯁꯦ ꯂꯧꯕꯗꯅꯦꯣ ꯑꯩꯈꯣꯏ ꯅ ꯃꯅꯥꯏ ꯂꯨꯄꯥ ꯆꯥꯝꯃꯉꯥ ꯄꯤꯔꯛꯀꯗꯕꯅꯤ
ꯎꯝ ꯍꯝ ꯍꯝ ꯍꯝ
ꯑꯩꯅ ꯎ ꯈꯪꯕꯅꯦ ꯑꯩꯅ ꯑꯩꯈꯣꯏ ꯀꯩꯅꯣꯅ ꯇꯥꯃꯣꯝ ꯆꯥꯟꯅ ꯄꯨꯁꯤꯅ ꯍꯥꯏꯔꯝꯅꯦꯕ ꯑꯩ ꯉꯔꯥꯡ ꯃꯉꯣꯟꯗ ꯂꯧꯕꯅꯦꯕ ꯃꯥꯅ ꯐꯣꯟ ꯄꯨꯔꯛꯄꯗꯨꯗ ꯑꯗꯨꯗꯨꯗ ꯑꯩꯅ ꯍꯣꯏꯅꯦ ꯍꯣꯏꯅꯦ ꯄꯤꯒꯅꯦꯒꯤ
ꯐꯩꯌꯦ ꯐꯩꯌꯦ
ꯑꯩꯅ ꯑꯉꯥꯡꯁꯤꯡꯒꯤ ꯄꯣꯠ ꯂꯩꯕꯤꯒꯗꯕꯅꯤꯗ
ꯎꯝ
ꯑꯃꯁꯤꯅ ꯄꯦꯟꯁꯤꯜ ꯑꯃ ꯀꯂꯔꯗꯣ ꯀꯂꯔ ꯂꯩ ꯑꯣꯏꯌꯦ ꯅꯨꯄꯤꯁꯤꯅ ꯂꯤꯞ ꯕꯥꯝ ꯂꯩ ꯑꯣꯏꯌꯦ ꯑꯗꯨꯗꯒꯤ
ꯎꯝ
ꯑꯗꯣ ꯄꯣꯠ ꯆꯩꯁꯦ ꯆꯦꯟꯕꯁꯦ ꯍꯧꯖꯤꯛꯁꯦ ꯑꯃ ꯑꯦꯝ ꯀꯦꯐꯤꯟꯗꯣ ꯌꯥꯔꯦꯗꯅ
ꯐꯂꯤꯞ ꯀꯥꯔꯠ꯭ ꯌꯥꯏ ꯍꯥꯏ
ꯑꯣ ꯐ꯭ꯂꯤꯞꯀꯥꯔꯠ ꯑꯩꯅꯗꯤ ꯌꯥꯏꯑꯕ ꯀꯣ ꯃꯥꯏ ꯃꯥꯥꯏꯒꯤ ꯍꯥꯏꯗꯤ ꯑꯦꯃꯥꯖꯣꯟꯒꯨꯝꯕ ꯐ꯭ꯂꯤꯞꯀꯥꯔꯠꯀꯨꯝꯕ ꯃꯤꯟꯇ꯭ꯔꯥ ꯑꯗꯨꯝ ꯌꯥꯏꯑꯕ ꯍꯪꯉꯕ ꯃꯣꯏꯒꯤ ꯑꯦꯞꯇꯨꯗ ꯍꯧꯖꯤꯛ ꯆꯦꯟꯕ ꯌꯥꯗ꯭ꯔꯦ ꯃꯣꯏ ꯑꯦꯞꯇꯨꯅ ꯍꯣꯡꯉꯦ ꯕꯥꯏ ꯋꯥꯟ ꯀꯦ ꯋꯥꯟꯅꯤꯅ ꯅꯠꯇ꯭ꯔꯗꯤ ꯑꯩꯈꯣꯏꯅ ꯅꯠꯇ꯭ꯔꯗꯤ ꯑꯩꯈꯣꯏꯁꯦ ꯕꯥꯏꯅ ꯗꯥꯏꯔꯦꯛ ꯑꯦꯝ ꯑꯥꯔ ꯄꯤꯗꯒꯤ ꯃꯣꯏꯅ ꯈꯔ ꯈꯔ ꯇꯥꯔ ꯇꯥꯔ ꯑꯣꯐꯔꯗ ꯄꯤꯕꯗ ꯂꯩꯔꯕꯅꯦ ꯂꯤꯁꯤꯡ ꯑꯅꯤ ꯃꯌꯥ ꯌꯧꯒꯦ ꯇꯧꯋꯦꯕ ꯄꯣꯠꯇꯣ ꯃꯔꯤ ꯂꯩꯔꯛꯀꯦ ꯇꯧꯕꯗ ꯃꯣꯏ ꯃꯣꯏꯗꯨꯗꯗꯤ ꯄꯣꯠ ꯂꯤꯁꯤꯡ ꯑꯃ ꯆꯅꯤ ꯌꯧꯗꯦꯗꯣ ꯑꯗꯨꯃꯥꯏꯅ ꯑꯗꯨꯝꯗꯨꯗ ꯐꯪꯉꯦꯕ ꯑꯗꯨꯗꯒꯤ ꯐ꯭ꯔꯤꯚꯤꯁꯨ ꯐꯪꯉꯤꯗꯅ
ꯎꯝ ꯑꯣ ꯃꯁꯥꯒꯤ ꯗꯥꯏꯔꯦꯛꯀꯤ ꯋꯦꯕꯁꯥꯏꯠꯇꯩꯒꯤ ꯀꯛꯄꯗꯨꯅ ꯍꯣꯡꯕ
ꯍꯣꯏ ꯍꯣꯏ ꯑꯗꯨꯒꯤ ꯑꯩꯅ ꯑꯦꯞꯁꯨ ꯍꯥꯞꯄ ꯊꯝꯕꯅꯦ ꯉꯥꯏꯍꯥꯛ ꯂꯣꯏꯔ ꯆꯪꯅ ꯌꯦꯡ ꯌꯥꯗꯦ ꯑꯗꯨꯝ ꯗꯤꯂꯤꯚꯔꯤ ꯁꯨꯡꯅ ꯌꯥꯗꯦ ꯑꯇꯩꯗꯤ ꯍꯧꯖꯤꯛ ꯃꯤꯟꯇ꯭ꯔꯥꯒꯨꯝꯕ ꯒꯕ ꯑꯦꯃꯥꯖꯣꯟꯒꯨꯝꯕ ꯐ꯭ꯂꯤꯞꯀꯥꯔꯠꯒꯨꯝꯕꯗꯤ ꯌꯥꯕꯅꯦꯕ ꯌꯥꯏꯌꯦꯕꯩ ꯈꯪꯉꯦꯕ
ꯌꯥꯏ ꯌꯥꯏ
ꯎꯝ ꯎꯝ ꯑꯗꯣ ꯍꯧꯖꯤꯛ ꯃꯥꯏ ꯍꯧꯖꯤꯛꯀꯤ ꯋꯦꯕꯁꯥꯏꯠ ꯗꯥꯏꯔꯦꯛꯇꯨꯗ ꯀꯛꯀꯦ ꯇꯧꯕ ꯑꯗꯨꯅ ꯍꯣꯡꯉꯦ ꯅꯠꯇ꯭ꯔꯗꯤ ꯑꯁ ꯑꯃꯗꯣ ꯀꯗꯦ ꯄ꯭ꯔꯥꯏꯖꯇꯣ ꯉꯝꯗꯦꯗ ꯑꯩꯈꯣꯏꯅ ꯑꯩꯈꯣꯏꯅ ꯑꯃꯇꯪ ꯂꯩꯗꯕ ꯑꯣꯏꯔꯗꯤ ꯐꯕ ꯑꯅꯤ ꯑꯅꯤ ꯃꯔꯤ ꯃꯔꯤꯃꯨꯛ ꯂꯩꯗꯣꯏꯅꯦꯕ
ꯃ ꯑꯗꯨ ꯥꯔꯒꯦ ꯋꯥꯅ ꯐꯩꯕ
ꯅ ꯃꯃꯥꯡꯒꯤ ꯋꯥꯗ ꯐꯩꯕ ꯃꯌꯥꯝ ꯂꯣꯏꯍꯧꯕꯅꯦ ꯈꯣꯠꯆꯤꯂ ꯑꯩꯉꯣꯟꯗ ꯉꯥꯡꯕꯅꯦ ꯅꯪ ꯑ ꯅꯍ ꯑꯃꯨꯛ ꯀꯛꯑꯣ ꯍꯥꯏꯗ꯭ꯔꯥ ꯁꯤ ꯍꯧꯖꯤꯛꯇꯤ ꯑꯃꯡ ꯀꯩ ꯁꯥꯔꯦ ꯌꯦ ꯍꯧꯖꯤꯛ ꯑꯩ ꯃꯨꯔꯦ ꯀꯥꯏꯅ
ꯎ
ꯑꯗꯨꯗꯨꯒ ꯑꯃ ꯂꯣꯁꯟ ꯑꯃ ꯃꯣꯔꯦꯒꯤꯔ ꯀꯩꯅꯣ ꯂꯣꯁꯟꯟ ꯊꯣꯛꯄꯗꯣ ꯍꯧꯖꯤꯛ ꯉꯧꯅꯕꯅꯦ ꯁꯥꯏꯅꯒ ꯍꯥꯏꯔꯀꯥꯟꯗꯒ ꯌꯥꯎꯕꯗꯣ
ꯈꯪꯉꯦ ꯈꯪꯉꯦ ꯁꯟꯁ꯭ꯀ꯭ꯔꯤꯟꯒ ꯌꯥꯎꯋꯦ ꯀꯅ ꯇꯧꯕꯗꯣ
ꯍ ꯍꯣꯏ ꯍꯣꯏ ꯍꯣꯏ ꯅꯨꯡꯗꯥꯡꯒꯤ ꯅꯨꯡꯊꯤꯟꯜꯒꯤ ꯑꯗꯨꯗꯩ ꯔꯥꯏꯁꯁꯤꯅ ꯔꯥꯏꯁꯀꯤꯅꯦ ꯀꯥꯏꯅꯒ ꯑꯃ ꯑꯩꯈꯣꯏꯒꯤ ꯍꯦꯛ ꯑꯣꯄꯣꯖꯤꯠꯇꯒ ꯂꯩꯕꯗ ꯀꯣꯁꯃꯦꯇꯤꯛꯇꯒ ꯊꯥꯒꯠꯂꯛꯄꯗ ꯃꯥꯅꯒ ꯑꯗꯨꯁꯨ ꯁꯨ ꯅꯍꯥꯟ ꯑꯩ ꯂꯥꯛꯅꯤ ꯍꯥꯏꯕ ꯅꯨꯃꯤꯠꯇꯨꯗꯗꯤ ꯃꯥ ꯆꯦꯜꯂꯛꯏ ꯃꯌꯥꯝꯁꯦ ꯑꯗꯨ ꯌꯥꯝꯌꯥꯝꯅ ꯆꯦꯜꯂꯒ ꯆꯠꯄꯗꯗꯤ ꯁꯤꯒꯦ ꯇꯧꯋꯦꯏ ꯑꯗꯨꯝ ꯉꯔꯥꯡꯁꯦ ꯑꯃꯨꯛ ꯃꯤꯅ ꯂꯧꯈ꯭ꯔꯦ ꯑꯩꯉꯣꯟꯗ ꯂꯩꯔꯛꯑꯣꯏꯌꯦ ꯄꯣꯠꯆ ꯉꯥꯡꯏꯌꯦ ꯍꯣꯏ ꯍꯣꯏ ꯆꯥꯝꯃꯉꯥ ꯑꯍꯨꯝ ꯇꯧꯕꯗꯣ ꯑꯗꯨ ꯂꯩꯔꯛꯑꯣ ꯑꯩꯅ ꯎꯝ ꯉꯝꯃꯔꯣꯏꯅ ꯍꯥꯏꯗꯤ ꯂꯝꯕꯤꯗꯨꯁꯨ ꯐꯥꯎꯔ ꯂꯥꯛꯑꯦꯕ ꯂꯝꯕꯤꯗꯨ ꯁꯨꯝ ꯅꯥꯀꯟ ꯃꯅꯨꯡꯗ ꯐꯥꯎꯔ ꯂꯥꯛꯑꯦꯕ ꯑꯃ ꯑ ꯏꯌꯥꯔꯄꯣꯔꯠ ꯀꯩꯀꯩ ꯂꯩꯕꯗꯣ ꯃꯣꯡꯁꯥꯡꯒꯩꯗꯣ ꯑꯗꯨ ꯑꯗꯨ ꯃꯅꯤꯡꯗꯤ ꯐꯥꯎꯔ ꯂꯥꯛꯑꯦꯕ ꯂꯝꯕꯤꯗꯨꯁꯨ ꯑꯗꯨꯗꯨꯅ ꯅꯨꯡꯗꯥꯡꯁꯨ ꯄꯨꯡ ꯅꯤꯄꯥꯟ ꯃꯈꯥꯏ ꯇꯔꯦꯠ ꯍꯦꯜꯂꯦ ꯇꯔꯦꯠ ꯃꯈꯥꯏ ꯇꯥꯔꯦꯕ ꯍꯣꯏ ꯇꯃꯣ ꯂꯥꯏꯏꯗꯨꯁꯨ ꯑꯗꯨꯅ ꯑꯗꯨꯅ ꯀꯩꯁꯨ ꯍꯥꯡꯗꯣ ꯍꯥꯡꯉꯝꯃꯔꯣꯏꯕ ꯇꯔꯦꯠ ꯃꯈꯥꯏꯁꯨ ꯇꯥꯔꯕꯃꯤꯅ
ꯎ ꯍꯥꯡꯉ ꯔ ꯑꯗꯨꯗ ꯂꯩ
ꯎꯝ ꯑꯗꯨꯗꯤ ꯑꯩ ꯅꯪ ꯅꯍꯥꯟꯅ ꯍꯥꯏꯔꯛ ꯋꯥꯗ꯭ꯔꯣ ꯑꯩ ꯉꯝꯃꯔꯣꯏ ꯍꯧꯖꯤꯛꯇꯤ ꯃꯝꯁꯨ ꯃꯝꯃꯦꯅ ꯀꯥ ꯏꯁꯥꯡꯒꯥꯟ ꯁꯥꯥꯡꯒꯠꯂꯤꯗꯨꯗ ꯑꯩꯅ ꯊꯣꯜꯂꯦꯕ ꯀꯥꯏꯦ ꯑꯣꯏꯊꯣꯛꯔꯣꯏ ꯍꯥꯏꯕ
ꯑꯗꯨꯅꯦ ꯈꯔ ꯉꯟꯅ ꯍꯥꯏꯔꯛ ꯇꯥꯔꯗꯤ ꯗꯤꯂꯤꯕꯔꯤ ꯇꯧꯍꯜꯂꯛꯑꯁꯨ ꯌꯥꯕ
ꯌꯥꯏ ꯌꯥꯏ ꯍꯥꯏꯗꯤ ꯗꯤꯂꯤꯚꯔꯤ ꯃꯣꯏ ꯗꯤꯂꯤꯚꯔꯤ ꯌꯥꯏꯗꯅ ꯅꯛꯁꯨ ꯅꯛꯄꯅꯤ ꯗꯤꯂꯤꯚꯔꯤ ꯆꯥꯔꯖ ꯑꯣꯏꯔꯁꯨ ꯂꯧꯔꯣꯏꯗꯅ ꯅꯛꯄꯩ ꯂꯧꯗꯥ ꯍꯥꯏꯗꯦ
ꯂꯧꯗꯕ ꯍꯥꯏꯕꯅꯦ
ꯑ
ꯇꯨ ꯍꯥꯏꯔꯒ ꯑꯩꯒꯤ ꯌꯥꯗ ꯇꯔꯥ ꯊꯥꯕꯁꯦ
ꯎ
ꯁꯤꯁꯦ ꯈꯔ ꯁꯣꯝ ꯅꯥꯀꯟꯗ ꯇꯔꯥꯁꯦ ꯈꯔ ꯆꯪꯁꯤꯜꯂꯛꯄ ꯃꯥꯜꯂꯦ ꯁꯣꯝ ꯅꯥꯀꯟꯗꯅ ꯌꯥꯎꯔꯝꯗ꯭ꯔꯦ ꯑꯩꯁꯦ
ꯅꯪ ꯇꯔꯥꯗꯣ ꯂꯧꯊꯣꯛꯈꯤꯔꯣꯏꯗ꯭ꯔꯣ
ꯂꯧꯊꯣꯛꯗꯕꯅꯦ ꯑꯩꯅ ꯆꯦꯛ ꯆꯠꯇꯕꯩꯅꯦ
ꯆꯦꯛ ꯆꯠꯂꯨ ꯀꯩꯅꯣ ꯄꯩꯁꯥ ꯆꯠꯂꯔꯤꯉꯩꯗ
ꯆꯦꯛ ꯆꯠꯇꯕ ꯀꯨꯏꯔꯦ ꯊꯥ ꯑꯃ ꯍꯦꯟ ꯑꯃ ꯊꯥ ꯑꯅꯤꯐꯥꯎ ꯐꯥꯗꯣꯔꯝꯕꯅꯦ ꯆ ꯗꯤ ꯌꯥꯔꯕꯅꯦ ꯑꯩꯗꯣ ꯍꯦꯛꯇ ꯁꯪꯗꯕ ꯑꯗꯨꯒꯣ ꯇꯟꯁꯨ ꯇꯟꯕꯒꯀꯣ ꯑꯗꯨꯝ ꯂꯩꯔꯕ ꯍꯌꯦꯡꯗꯤ ꯆꯠꯂꯅꯤ ꯍꯌꯦꯡ ꯄꯨꯜ ꯍꯜꯂꯑꯒ ꯑꯣꯏꯅ ꯆꯂꯦ
ꯎꯝ ꯅꯪꯅꯥꯟ ꯄꯩꯁꯥ ꯀꯌꯥ ꯐꯪꯉꯦꯕꯅ
ꯎꯝ ꯅꯪ ꯑꯗꯨ ꯑꯗ ꯎꯝ
ꯀꯩꯅꯣ ꯑꯁꯤꯗꯤ ꯀꯥꯏꯗꯦ ꯍꯥꯏꯕꯅꯤ
ꯎ ꯆꯛꯁꯤꯒ
ꯑꯩ ꯑꯁꯨꯝꯕ ꯍꯥꯏꯔꯝꯃꯦ ꯍꯥꯏꯕꯅꯦ
ꯑ ꯑꯅꯤ
ꯎꯝ ꯑꯁ ꯑꯩ ꯈꯨꯊꯥꯡꯁꯤꯗ ꯐꯨꯣꯔꯤꯁꯨ ꯊꯣꯛꯑꯦꯕ ꯇꯧꯔꯤꯁꯦ
ꯎꯝ ꯊꯣꯛꯀꯅꯤ
ꯇꯤꯟ ꯀꯥꯡ ꯃꯇꯝ ꯍꯧꯖꯤꯛꯁꯤ ꯇꯤꯟ ꯀꯥꯡ ꯃꯇꯝ ꯅꯠꯇ꯭ꯔꯣ ꯅꯣꯡ ꯇꯥꯕꯒꯤ ꯇꯦꯟꯊ꯭ꯔꯣꯛ ꯐꯩꯩ ꯀꯩꯊ ꯊꯣꯛꯄ ꯃꯇꯝꯅꯦꯕ
ꯎꯝ ꯏꯁꯤꯡ ꯈꯤꯇꯪ ꯆꯥꯎꯔꯛꯑꯗꯤ ꯑꯃꯣꯏꯅ ꯊꯣꯛꯂꯛꯑꯅꯤ ꯑꯗꯣ ꯈꯤꯇꯪꯒ ꯋꯥꯠꯂꯦ
ꯂꯣꯏ ꯏꯁꯤꯡ ꯊꯨꯝꯃꯝꯃꯣꯏꯗ ꯃꯌꯥꯏ ꯂꯝꯕꯤꯅꯤꯅ
ꯊꯨꯝꯗꯦ
ꯈ꯭ꯇ ꯃꯌꯥꯏ ꯂꯝꯕꯤꯁꯦ ꯇꯣꯡꯉꯦ ꯍꯥꯏ ꯅꯠꯇ꯭ꯔꯣ ꯈ꯭ꯋꯥꯏꯗꯒꯤ
ꯎꯥ
ꯑꯗꯣ ꯁꯤꯇꯤꯒ ꯅꯣꯏꯗꯤ ꯑꯣꯏꯗꯕꯤꯗ ꯏꯝꯐꯥꯜ ꯑꯣꯏꯔꯤꯁꯦ ꯀꯩꯒꯤꯅꯣ ꯃꯌꯥꯏꯅ ꯅꯣꯏꯅ ꯑꯣꯏꯅ ꯑꯣꯏꯔꯒ
ꯃꯌꯥꯏꯗ ꯑꯣꯏꯍꯜꯂꯝꯗꯕꯖꯥꯠꯅꯦ ꯃꯣꯏꯅ
ꯅꯠꯇ꯭ꯔꯥ ꯑꯗꯨꯒ ꯁꯤꯇꯤ ꯍꯥꯏꯅ ꯍꯥꯏꯖꯜꯂꯦ ꯅꯠꯇ꯭ꯔꯒꯗ
ꯎꯝ ꯑꯗꯨꯅ ꯍꯥꯏꯔꯁꯦ ꯃꯣꯏꯁꯦ ꯑꯁꯣꯝ ꯅꯥꯀꯟꯗ ꯈꯔ ꯑꯁꯣ ꯅꯥꯀꯟꯗ ꯈꯔ ꯌꯥꯝꯕ ꯃꯥꯜꯂꯦ ꯑꯗꯨꯒꯤ
ꯆꯠꯊꯣꯛ ꯆꯠꯁꯤꯟꯅ ꯂꯝꯕꯤꯁꯦ ꯑꯃꯔꯣꯝ ꯆꯠꯄ ꯑꯃꯔꯣꯝ ꯆꯠꯄ ꯑꯃꯔꯣꯝ ꯆꯠꯄ ꯂꯣꯏꯅ ꯑꯗꯥꯏꯗ ꯏꯟꯇꯔꯁꯦꯛꯁꯟ ꯑꯣꯏꯗꯅ
ꯎꯝ
ꯑꫭꯏ ꯃꯥꯜꯂꯦ ꯑꯩꯈꯟꯕꯀꯣ
ꯑꫭꯏ ꯎ
ꯍꯝ
ꯑꯗꯨꯒꯤ ꯑꯣꯏꯕ ꯖꯥꯠꯅꯤ
ꯎꯝ ꯑꯩꯁꯦ ꯗ꯭ꯔꯃꯥꯁꯨ ꯑꯝꯇ ꯌꯦꯡꯗ꯭ꯔꯦ ꯗ꯭ꯔꯃꯥ ꯑꯝꯃꯅꯤꯇ ꯌꯦꯡꯖꯤꯔꯁꯨ ꯈꯟꯕ ꯑꯗꯣ ꯗ꯭ꯔꯃꯥꯗ ꯌꯦꯡꯉꯔꯣꯏꯒꯦ ꯑꯗꯨꯝ ꯈꯟꯕ
ꯅꯥꯕ ꯐꯔꯒ ꯍꯥꯏꯌꫭ
ꯍꯣꯏ ꯃꯤꯠꯁꯨ ꯋꯥꯏꯑꯦꯕ ꯈꯪꯕ ꯀꯣꯛꯁꯤꯖꯨ ꯆꯤꯛꯈꯠꯂꯛꯑꯦꯕ ꯑꯗꯨꯅ ꯌꯦꯡꯖꯨ ꯌꯦꯡꯉꯔꫭꯏꯒꯦ ꯑꯗꯨ ꯑꯥꯏꯖꯤꯖꯦ ꯀꯣꯟꯅ ꯍꯥꯡꯒꯦ ꯀꯣꯟꯅ ꯄꯥꯏꯔꯛꯑꯒꯦ
ꯑꯩ ꯑꯥꯏ ꯖꯤ ꯄꯥꯏꯔꯒ ꯑꯩꯖꯤꯗ ꯔꯤꯜꯁ ꯌꯦꯡ ꯌꯦꯡꯗꯅꯅꯦ ꯑꯩ ꯂꯩꯔꯤꯁꯦ
ꯑꯩꯗꯤ ꯑꯥꯏꯗꯤꯗꫭ ꯄꯥꯏꯗꯕꯅꯤꯅ ꯑꯦꯞ ꯕꯤꯗ ꯔꯤꯜꯁ ꯌꯦꯡꯉꯦ ꯑꯦꯞꯕꯤꯗ ꯋꯥꯔꯤ ꯃꯇꯦꯛ ꯃꯇꯦꯛ ꯇꯥꯔꯦ ꯑꯗꯨꯗꯨꯒ ꯃꯤꯟꯁꯀꯨꯝꯕ ꯈꯔ ꯁꯤꯌꯔ ꯇꯧ
ꯎꯝ ꯑꯩꯒꯤꯅ ꯑꯃꯨꯛ ꯑꯦꯞꯕꯤ ꯀꯛꯊꯠꯈ꯭ꯔꯦ
ꯎꯝ
ꯄꯥꯏꯅꯤꯡꯗ꯭ꯔꯦꯅ ꯑꯗꯨꯒ ꯑꯥꯏꯖꯤꯗꯃꯨꯛ ꯂꯥꯏ ꯁꯥꯕ
ꯑꯩꯅ ꯑꯥꯏꯖꯤꯗꯣ ꯈꯔ ꯂꯩꯔ ꯐꯤꯌꯔꯋꯦꯜꯗ ꯄꯥꯏꯔꯛꯀꯅꯤ ꯀꯥꯏꯅ ꯌꯥꯊꯪꯗ ꯀꯥꯏꯅ ꯌꯥꯊꯪ ꯄꯤꯔꯝꯗꯥꯏꯗ ꯐꫭꯇꫭ ꯊꯥꯒꯠꯂꯝꯃꯒ ꯑꯃꯨꯛ ꯑꯩꯅ ꯗꯤꯑꯦꯛꯇꯤꯕꯦꯠ ꯇꯧꯅꯤ
ꯑꯁ
ꯍ
ꯑꯣꯅꫭ
ꯑꯗꯨꯒ ꯀꯣꯟꯅ ꯍꯌꯦꯡ ꯋꯥꯏ‌ ꯑꯩ ꯀꯣꯟꯅ ꯄꯥꯏꯔꯅꯤ
ꯎꯝ ꯄꯥꯏꯌꯨ ꯄꯥꯏꯌꯨ
ꯕꯤꯝ ꯄꯥꯏꯒꯦ ꯑꯗꯨꯃꯥꯏꯅ ꯑꯩ ꯑꯦꯞꯕꯤꯁꯤꯁꯨ ꯈꯔ ꯂꯩꯔ ꯀꯛꯈꯔꯗꯝꯅꯤꯗ ꯍꯧꯖꯤꯛ ꯊꯕꯛ ꯑꯩ ꯀꯛꯁꯤꯔ ꯍꯧꯖꯤꯛ ꯀꯟꯅ ꯈꯜꯂꯤꯕꯅꯦ ꯑꯩꯒꯤ ꯀꯣꯛꯁꯤꯗꯀꯣ
ꯎꯝ
ꯍꯜꯂꯣ
ꯈꯪꯗꯦ ꯈꯪꯗꯦ ꯇꯥꯗ꯭ꯔꯣ
ꯇꯥꯏ ꯇꯥꯏ
ꯎꯝ ꯑꯩꯅꯪ ꯉꯥꯡꯕ ꯇꯥꯔꯤꯅꯦ
ꯅꯪ ꯇꯨꯃꯤꯟꯅ ꯂꯩꯕꯗꯨꯗ ꯇꯠꯈ꯭ꯔꯕ ꯍꯥꯏꯅ
ꯇꯠꯇꯦ ꯇꯠꯇꯦ ꯅꯪꯅ ꯉꯥꯡꯕ ꯇꯥꯔꯤꯕꯅꯤ
ꯑꯩꯅ ꯈꯔ ꯂꯩꯔꯒꯖꯨ ꯑꯦꯞꯕꯤꯁꯨ ꯗꯤꯑꯦꯛꯇꯤꯕꯦꯠ ꯇꯧꯔꯛꯑꯅꯤꯀꯣ ꯑꯗꯨꯒ ꯌꯨꯇꯨꯞꯇ ꯃꯨꯛꯕꯥꯡ ꯌꯦꯡꯉꯅꯤ
ꯎꯝ ꯑꯗꯣ ꯌꯨꯇꯨꯞꯁꯨ ꯑꯃꯨꯛ ꯀꯛꯊꯠꯂꫭ
ꯌꯨꯇꯨꯞꯇꯗꯤ ꯀꯛ ꯑꯔꫭꯏ ꯌꯨꯇꯨꯞꯇꯤ ꯃꯥꯗꯤ ꯏꯠꯁ ꯏꯝꯄꯣꯔꯇꯦꯟ ꯃꯥꯗꯤ ꯏꯝꯄꯣꯔꯇꯦꯟ ꯑꯣꯏ ꯍꯥꯏꯗꯤ ꯑꯗꯨꯝ ꯈꯪꯗ ꯈꯣꯠꯇꯕ ꯍꯪꯐꯝꯅꯤꯅ
ꯎꯝ ꯆꯥꯠꯖꯤ ꯆꯥꯠꯖꯤꯄꯤꯇꯤ ꯂꯩꯔꯖꯤꯗꯤ
ꯆꯥꯠꯖꯤꯄꯤꯇꯤ ꯂꯩꯔꯖꯨ ꯍꯥꯏꯗꯤ ꯌꯨꯇꯨꯞꯁꯤꯗꯤ ꯃꯌꯥꯝꯅ ꯀꯔꯤꯝ ꯆꯪꯉꯣꯏ ꯏꯁꯩꯒꯨꯝꯕ ꯊꯥꯀꯦ ꯈꯣꯠ ꯀꯦ ꯍꯥꯏꯔꯖꯨ ꯑꯗꯨꯗ ꯑꯗꯨꯝ ꯆꯪꯅꯕꯅꯤꯅ ꯑꯗꯨꯗꯤ ꯍꯥꯞꯄꯅꯤ ꯑꯇꯩꯗꯗꯤ ꯁꯣꯁꯦꯜ ꯃꯦꯗꯤꯌꯥꯅꯤꯅ ꯀꯛꯑꯅꯤ ꯈꯔ ꯂꯩꯔꯒ ꯒ꯭ꯌꯥꯟ ꯇꯥꯅ ꯁꯥꯟꯇꯤꯗ ꯄꯥꯥꯏꯒꯦ
ꯖꯨ ꯌꯨꯇꯨꯞꯇꯖꯨ ꯔꯤꯜꯁ ꯀꯩꯀꯥ ꯌꯦꯡꯕ ꯌꯥꯕꯅꯤꯀꯣ
ꯌꯥꯏꯌꯦ ꯁꯣꯔꯠ ꯔꯤꯜꯁꯇꯣ ꯌꯦꯡꯗꯣꯏꯅꯦ ꯃꯨꯛꯕꯥꯡ ꯚꯤꯗꯤꯌꯣꯗꯣ ꯑꯗꯣ ꯃꯥꯒꯤꯅ ꯑꯃꯨꯛ ꯕꯤꯗꯤꯑꯣꯁꯦ ꯍꯥꯏꯗꯤ ꯑꯩꯈꯣꯏ ꯁꯣꯁꯦꯜ ꯃꯦꯗꯤꯌꯥ ꯍꯥꯏꯗꯤ ꯑꯦꯐꯕꯤꯗꯗꯤ ꯑꯣꯟ ꯂꯩꯕ ꯈꯣꯠꯄ ꯃꯤꯅ ꯀꯣꯜ ꯇꯧꯔꯛꯄ ꯈꯣꯠꯛꯄ ꯌꯥꯏꯗꯅ ꯑꯗꯨꯅ ꯈꯔ ꯈꯦꯠꯅꯩꯗꯅ ꯌꯨꯇ꯭ꯌꯨꯞꯇꯅ ꯑꯃꯨꯛ ꯑꯃꯖꯤꯗꯤ ꯃꯤ ꯃꯦꯁꯦꯖ ꯑꯩꯅꯒ ꯍꯣꯁꯇꯦꯜꯗꯒ ꯂꯩꯕꯒ ꯇꯨꯝꯗꯕꯤ ꯑꯗꯨꯝ ꯄꯥꯏꯕꯒ ꯃꯦꯁꯦꯖ ꯊꯥꯖꯤꯜꯂꯛꯑꯦ ꯍꯥꯏꯕ ꯍꯦꯛꯇ ꯀꯣꯜ ꯇꯧꯁꯤꯜꯂꯛꯄꯒ ꯌꯥꯎꯋꯦ ꯑꯩ ꯃꯀꯣꯛ ꯆꯥꯛꯄ꯭ꯔꯣ ꯈꯗꯤꯅꯦ
ꯃꯀꯣꯛ ꯆꯥꯛꯄ ꯀꯥꯡꯒꯨꯅꯦꯗꯣ
ꯉꯥꯎꯕ꯭ꯔꯣ ꯈꯪꯗ꯭ꯔꯦ ꯑꯩꯍꯤꯡꯗꯨꯗꯒ ꯃꯁꯦꯖ ꯊꯥꯖꯤꯜꯂꯛꯑꯅꯤ ꯀꯩꯗꯧꯔꯤꯅꯣ ꯀꯥꯏꯅꯣ ꯑꯗꯨꯗꯨꯒ ꯀꯣꯜ ꯇꯧꯁꯜꯂꯛꯄꯒ ꯌꯥꯎꯔꯛꯀꯅꯤ ꯑꯗꯨꯁꯨ ꯕꯤꯗꯤꯑꯣ ꯀꯣꯜ
ꯑꯩ ꯑꯗꯨ ꯈꯪꯗꯅ ꯑꯩ ꯃꯦꯁꯦꯟꯖꯔ ꯄꯥꯏꯗꯦ
ꯑꯩ ꯃꯦꯁꯦꯟꯖꯔ ꯍꯥꯞꯇꯤ ꯑꯩ ꯑꯗꯨ ꯍꯥꯞꯇ꯭ꯔꯁꯨ ꯑꯗꯨꯝ ꯑꯦꯐꯕꯤ ꯃꯁꯥꯒꯤ ꯍꯥꯏꯗꯤ ꯂꯥꯏꯠ ꯅꯠꯇꯦꯕ ꯑꯩꯅ ꯄꯥꯏꯔꯤꯗꯣ
ꯎꯝ ꯂꯥꯏꯠ ꯅꯠꯇ꯭ꯔꯗꯤ ꯃꯦꯁꯦꯟꯖꯔ ꯍꯥꯞꯇ꯭ꯔꯗꯤ ꯌꯥꯗꯕꯅꯦ
ꯌꯥꯏꯌꯦ ꯑꯩ ꯃꯍꯦꯟꯖꯔ ꯍꯥꯞꯇꯦ ꯑꯩ ꯃꯦꯁꯦꯟꯖꯔ ꯍꯥꯞꯄꯅꯦꯕ ꯃꯦꯁꯦꯟꯖꯔ ꯍꯥꯞꯄꯝꯗꯩ ꯑꯩꯅ ꯀꯛꯈ꯭ꯔꯕꯅꯤꯗ ꯑꯩ ꯃꯦꯁꯦꯟꯖꯔ ꯍꯥꯞꯇꯦꯗ ꯍꯥꯞꯇꯦꯕ ꯑꯁꯦꯡ
ꯑꯗꯨꯏ ꯈꯔꯗꯤ ꯑꯥꯏꯖꯤꯅꯗꯤ ꯐꯩꯌꯦ
ꯎꯝ ꯑꯩ ꯑꯗꯨꯝ ꯑꯗꯨꯒꯨꯝꯕꯗꯤ ꯇꯧꯗꯦꯗꯅ ꯑꯏꯖꯤꯗꯅ ꯑꯃꯨꯛ
ꯎꯝ ꯑꯏꯖꯤꯗꯨꯅ ꯑꯃꯨꯛ ꯈꯤꯇꯪ ꯂꯦꯕꯦꯜ ꯋꯥꯡꯈꯠꯅ ꯈꯟꯅꯕ꯭ꯔꯥ ꯀꯩꯅꯣꯀꯣ
ꯍꯥꯏꯔꯤ ꯑꯃꯨꯛ ꯅꯦꯠ ꯇꯑꯣꯏꯁꯨ ꯐꯅꯌꯥꯝ ꯆꯥꯗ꯭ꯔꯣ ꯃꯥꯗꯤ ꯑꯦꯕꯤꯗꯤ ꯁꯨꯛꯂꯣꯏ ꯁꯨꯡꯂꯣꯏ ꯂꯣꯏ ꯅꯥꯏꯗꯦ ꯑꯩꯅ ꯌꯦꯡꯉꯤ ꯃꯈꯩ ꯑꯩꯅ ꯌꯦꯡꯉꯤꯕ ꯔꯤꯜꯁ ꯃꯌꯥꯝꯁꯦ ꯑꯦꯐꯕꯤꯗ ꯑꯣꯏꯔꯗꯤ ꯐꯤꯞꯇꯤ ꯄꯔꯁꯦꯟ ꯂꯣꯏꯔꯦ ꯍꯥꯏꯔꯛꯅꯤ ꯅꯣꯡꯃꯗ ꯄꯨꯡ ꯇꯔꯨꯛ ꯃꯨꯛꯀ ꯌꯦꯡꯈꯠꯂꯛꯑꯗꯤ
ꯎꯝ
ꯑꯩꯗꯤ ꯅꯣꯡꯃꯗ ꯄꯨꯡ ꯇꯔꯦꯠ ꯅꯤꯄꯥꯟ ꯔꯤꯜꯁ ꯌꯦꯡꯕ ꯌꯥꯎꯋꯤꯀꯣ ꯄꯨꯡ ꯀꯨꯟꯅꯤꯄꯥꯥꯟ ꯂꯩꯕꯗ ꯈꯜꯂꯨ ꯈꯜꯂꯨ ꯍꯥ
ꯍꯦꯟꯃꯜꯂꯤ ꯍꯣꯟꯃꯜꯂꯤ
ꯑꯗꯨꯅꯅꯦ ꯑꯩꯅ ꯀꯛꯏꯁꯦ ꯍꯪꯉꯕ
ꯑꯩꯗꯤ ꯊꯕꯛꯁꯦ ꯍꯥꯏꯗꯤ ꯂꯩꯇ꯭ꯔꯦꯗꯅ ꯆꯥꯛ ꯇꯛ ꯆꯥꯔꯅꯤ ꯇꯛ ꯌꯦꯡꯉꯅꯤ ꯇꯛ ꯆꯪꯉꯅꯤ ꯑꯗꯨꯝ ꯌꯦꯡꯉꯅꯤ ꯑꯗꯨꯝ ꯁ꯭ꯀ꯭ꯔꯣꯜ ꯇꯧꯔꯅꯤ ꯑꯗꯨꯃꯥꯏꯅ ꯀꯩꯅꯣꯝ ꯇꯧꯁꯦ ꯍꯥꯏꯕ ꯇꯧꯔꯅꯤ ꯌꯥꯝ ꯍꯜꯂꯛꯑꯅꯤ ꯑꯗꯨꯝ ꯃꯇꯦꯛ ꯑꯗꯨꯝ ꯃꯣꯏ ꯑꯗꯨꯝ ꯐꯠ ꯆꯪꯉ ꯐꯠ ꯐꯠ ꯑꯗꯨꯝ ꯌꯦꯡꯅꯤꯅ ꯑꯗꯨꯝ ꯑꯗꯨ ꯌꯦꯡꯕꯗ ꯃꯇꯝꯅꯤ ꯂꯧꯔꯤꯗꯣ
ꯃꯥꯅꯦ
ꯑꯗꯨꯗꯨꯅ ꯄꯨꯡ ꯅꯤꯄꯥꯟꯃꯨꯛꯀ ꯌꯦꯡꯈꯠꯂꯛꯑꯦꯀꯣ ꯑꯩꯅ ꯑꯁ ꯁꯦꯝꯃꯟꯈ꯭ꯔꯦꯅ ꯇꯥꯏ
ꯑꯗꯨꯝ ꯈꯪ ꯑꯗꯨꯝ ꯀꯩꯅꯣ ꯌꯦꯡꯕꯝꯗꯨꯗ ꯈꯪꯉꯤꯔ ꯅꯪꯒꯤ ꯄꯨꯡꯗꯣ
ꯎꯝ ꯎꯝ ꯇꯥꯏꯃꯔ ꯍꯥꯞꯄꯝꯃꯦ ꯇꯥꯏꯃꯔ ꯍꯥꯞꯄ ꯌꯥꯏꯑꯦꯕ ꯇꯥꯏꯃꯔ ꯍꯥꯞꯄꯀꯥꯟꯗ ꯇꯧꯕꯅꯦꯕ ꯇꯥꯏꯃꯔ ꯍꯥꯞꯄꯗꯨꯗ ꯄꯨꯡꯁꯦ ꯑꯅꯤ ꯐꯥꯎ ꯈꯛꯇꯪꯒꯤ ꯂꯤꯃꯤꯠ ꯊꯝꯕꯗꯒꯤꯩ ꯄꯨꯡ ꯑꯅꯤꯁꯦ ꯍꯦꯟꯗꯣꯛꯈ꯭ꯔꯕ ꯍꯥꯏꯗꯤ ꯄꯨꯟꯁꯦ ꯐꯕꯗ ꯌꯦꯕꯗ ꯑꯃꯨꯛ ꯌꯥꯒꯗ꯭ꯔꯥ ꯕꯦꯛ ꯆꯠꯈ꯭ꯔꯦ ꯑꯗꯩ ꯄꯨꯡꯖꯦ ꯑꯃꯨꯛ ꯁꯥꯡꯗꯣꯛꯍꯜꯂꯦ ꯑꯗꯨꯝ ꯌꯦꯡ ꯄꯨꯡ ꯑꯃꯨ ꯁꯥꯡꯗꯣꯛꯍꯜꯂꯦ ꯑꯗꯨꯝ ꯌꯦꯡꯕ ꯄꯨꯡ ꯅꯤꯄꯥꯟꯒ ꯌꯥꯎꯋꯦ
ꯍꯦꯟꯖꯦ ꯃꯨꯠꯊꯠꯂꯝꯕ ꯌꯥꯗ꯭ꯔꯣ ꯀꯔꯤ ꯑꯉꯥꯡꯅꯣꯅꯦ
ꯑꯗꯨꯅꯦ ꯍꯦꯟꯃꯟꯈ꯭ꯔꯦ ꯁꯤꯗꯤ ꯑꯥꯏ ꯖꯤꯁꯦ ꯌꯦꯡꯃꯟꯈ꯭ꯔꯦ ꯄꯩꯁꯥꯗꯁꯨ ꯐꯜꯂꯔꯣꯏꯅ ꯌꯥꯝꯅ ꯑꯦꯗꯤꯛ ꯆꯨꯕꯩ ꯇꯥꯏꯞꯇ ꯇꯧꯔꯛꯄꯗꯣ ꯈꯪꯕ꯭ꯔꯥ ꯃꯤꯁꯦ ꯄꯥꯏꯅꯤꯡꯉꯥꯏꯗꯤ ꯑꯗꯨꯝ ꯄꯥꯏꯔꯗꯨ꯭ꯔꯗꯤ ꯑꯗꯨꯝ ꯎꯄꯥꯏꯁꯦ ꯂꯩꯔꯛꯇꯕꯩ ꯑꯗꯨꯝ ꯄꯥꯏꯗ꯭ꯔꯦꯗꯅ ꯑꯩ ꯍꯧꯖꯤꯛꯁꯦ ꯄꯥꯏꯗ꯭ꯔꯦ ꯌꯦꯡꯉꯨꯗꯦ ꯀꯩꯝ ꯍꯥꯏꯗꯤ ꯄꯥꯏꯅꯤꯡꯍꯟꯅꯤꯡꯕꯁꯨ ꯐꯥꯎꯗ꯭ꯔꯦ ꯍꯥꯏꯕ ꯏꯁꯦꯡꯕꯒꯤ ꯏꯁꯥꯗ ꯑꯗꯨꯝ ꯑꯗꯨꯅ ꯑꯩ ꯈꯔ ꯂꯩꯔꯒ ꯍꯧꯖꯤꯛ ꯑꯦ ꯕꯤꯗꯤ ꯑꯃꯨꯛ ꯌꯥꯝ ꯆꯪꯉꯦ ꯑꯦꯐꯕꯤꯁꯦ ꯑꯗꯨꯝ ꯆꯪꯕꯁꯤꯗ ꯍꯧꯖꯤꯛ ꯈꯔꯕꯨꯗꯤ ꯆꯪꯗꯦ ꯑꯗꯨꯑꯣꯏꯁꯨ ꯀ ꯏꯁꯥ ꯅꯨꯡꯉꯥꯏꯇꯕ ꯑꯗꯣ ꯑꯗꯨꯝ ꯆꯪꯕꯅꯤꯅ ꯊꯤꯕ ꯇꯧꯔꯒꯅꯦ
ꯑꯃ ꯂꯩꯔꯗꯤ ꯑꯃꯗ ꯑꯗꯨꯝ ꯆꯪꯕ ꯍꯥꯏꯁꯦ ꯃꯁꯥꯅ ꯇꯥꯕꯅꯦ
ꯎꯝ ꯑꯗꯨꯅ ꯆꯪꯉꯔꯣꯏ ꯉꯥꯛꯇꯪ ꯑꯩꯅ ꯉꯥꯛꯇꯪꯒ ꯄꯣꯊꯥꯅꯤꯡꯉꯁꯨ ꯑꯃꯗꯨꯗ ꯑꯗꯨꯝ ꯃꯨꯛꯕꯥꯡꯒꯨꯝꯕ ꯈꯔ ꯌꯦꯡꯉꯒ ꯄꯣꯊꯥꯔꯒ ꯑꯗꯨꯝ ꯀꯩꯁꯨ ꯐꯣꯟꯁꯤ ꯃꯤꯠꯁꯦ ꯌꯥꯔꯛꯇ꯭ꯔꯦ ꯍꯥꯏꯕ ꯑꯩ ꯃꯤꯠꯁꯦ
ꯁꯤꯅꯤ ꯃꯤꯁꯤꯡꯁꯤꯅ ꯑꯅꯝꯕꯅ ꯂꯣꯏꯅ ꯀꯛꯅꯩꯁꯦ
ꯃꯥꯅꯦ ꯃꯥꯅꯦ ꯍꯥꯏꯗꯤ ꯑꯗꯣ ꯑꯩ ꯃꯤꯠꯁꯨ ꯌꯥꯔꯛꯇ꯭ꯔꯦꯕ ꯑꯩꯅꯗꯤ ꯏꯁꯥꯥꯁꯦ ꯂꯤꯃꯤꯠꯇꯣ ꯐꯥꯕ ꯉꯝꯕ ꯈ ꯑꯣꯏꯔꯒꯗꯤ ꯐꯥꯕ ꯑ ꯃꯤꯠꯁꯨꯅꯦ